ꯇꯥꯕꯔꯣ
ꯑꯁ ꯇꯥꯏꯌꯦ ꯃꯔꯨꯞꯁꯤ ꯄꯥꯎꯒ ꯐꯥꯎꯅꯗ ꯀꯨꯏꯔꯦ ꯂꯨꯍꯣꯡꯈꯤꯗꯒꯤ ꯀꯔꯝ ꯀꯔꯝ ꯄꯥꯜꯂꯤꯒꯦ ꯃꯔꯨꯞꯄꯨ
ꯑꯁ ꯃꯔꯨꯞ ꯌꯥꯝ ꯀꯨꯏꯔꯦꯗ ꯃꯔꯨꯞꯀ ꯄꯥꯎ ꯐꯥꯎꯅꯗꯕ ꯆꯍꯤ ꯑꯃꯃꯨꯛ ꯐꯥꯔꯝꯃꯅꯤꯕꯣ ꯃꯔꯨꯞꯀ ꯑꯩꯒ ꯊꯦꯡꯅꯈꯤꯗꯕ
ꯃꯟꯅꯦ ꯃꯟꯅꯦ ꯃꯔꯨꯞꯀꯤ ꯂꯨꯍꯣꯡꯕꯗ ꯂꯛꯑꯝꯕꯗꯒꯤ ꯑꯩꯁꯨ ꯊꯕꯛꯅ ꯌꯥꯗꯗꯅ ꯂꯛꯇꯔꯦ ꯃꯔꯨꯞꯁꯨ ꯂꯨꯍꯣꯡ ꯉꯅꯤꯅ ꯄꯥꯛ ꯁꯝꯂꯝꯗꯧ ꯃꯟꯗꯔꯦ
ꯈꯪꯗꯦ ꯃꯔꯨꯞ ꯃꯔꯨꯞ ꯍꯣꯏꯅ ꯍꯥꯟꯅ ꯈꯪꯂꯝꯃꯅꯤ ꯃꯔꯨꯞ ꯑꯗꯨꯒꯤ ꯃꯔꯝꯗꯗꯤ ꯃꯔꯨꯞꯄꯨ ꯍꯧꯖꯤꯛ ꯀꯔꯝ ꯀꯔꯝ ꯄꯥꯜꯂꯤꯒꯦ ꯅꯨꯡꯗꯤ ꯅꯨꯡꯉꯥꯏꯔꯤꯕ ꯅꯠꯇꯔꯣ ꯑꯅꯥ ꯑꯌꯦꯛ ꯌꯥꯎꯗꯦꯗꯅ
ꯎꯝ ꯌꯥꯎꯗꯦ ꯑꯅꯥ ꯑꯌꯦꯛꯇꯤ ꯃꯔꯨꯞ ꯍꯧꯖꯤꯛ ꯀꯥꯟꯁꯤ ꯑꯗꯨꯝ ꯅꯨꯡꯉꯥꯏ ꯅꯨꯡꯉꯥꯏꯅ ꯄꯥꯜꯂꯤ ꯍꯥꯏꯕꯗꯨꯅꯤ ꯑꯃꯨꯛ ꯀꯔꯤ ꯌꯥꯅ ꯌꯥꯅꯕ ꯀꯩꯀꯩ ꯊꯕꯛ ꯑꯃ ꯑꯃ ꯄꯩꯁꯥ ꯇꯥꯟꯗ ꯌꯥꯗꯕꯅꯤꯅ ꯀꯥꯟꯅ ꯇꯥꯜꯂꯤꯌꯦ ꯃꯔꯨꯞ ꯑꯩꯗꯤ
ꯃꯔꯨꯞ ꯅ ꯉꯁꯤ ꯢꯈꯪ ꯈꯪꯍꯧꯗꯅ ꯐꯣꯟꯒ ꯇꯧꯔꯛꯄꯁꯦ ꯌꯥꯝ ꯅꯨꯡꯉꯥꯏꯈꯔꯦ ꯃꯔꯨꯞꯄꯨ ꯑꯩꯁꯨ ꯈꯜꯂꯝꯃꯤꯕꯅꯤ ꯃꯔꯨꯞꯁꯤꯡꯗꯣ ꯑꯃꯨꯛꯇꯪ ꯄꯥꯎ ꯐꯥꯎꯅꯤꯡꯉꯤ ꯍꯥꯏꯗꯅ
ꯑꯗꯣ ꯃꯔꯨꯞ ꯑꯩꯒꯤ ꯑꯍꯥꯟꯕ ꯐꯪꯖꯕ ꯏꯆꯥꯗꯣ ꯃꯗꯨꯒꯤ ꯃꯊꯧ ꯃꯉꯝꯗꯗꯤ ꯃꯔꯨꯞꯍꯣꯏ ꯂꯛꯀꯗꯕꯅꯤꯀꯣ ꯑꯩ ꯕꯥꯇꯣꯟ ꯇꯧꯔꯛꯀꯗꯧꯔꯤꯕꯅꯤ
ꯑꯦ ꯃꯔꯨꯞꯀꯤꯕꯨ ꯀꯩꯗꯧꯂꯛ ꯑꯣꯏꯗꯔꯤꯅꯣ ꯃꯔꯨꯞꯀꯤꯗꯤ ꯅꯣꯡꯃ ꯋꯥꯠꯂꯤꯉꯩꯗ ꯍꯦꯛ ꯂꯛ ꯇꯣꯏꯅꯦ ꯁꯤꯟꯕ ꯂꯥꯡꯕ ꯂꯣꯏ ꯇꯧꯔꯗꯣꯏꯅꯤ ꯀꯔꯤꯝ ꯋꯥꯔꯅꯨ ꯃꯔꯨꯞ
ꯑꯗꯣꯕꯨ ꯃꯔꯨꯞꯀꯤ ꯏꯆꯥ ꯑꯍꯥꯟꯗꯨꯕꯨ ꯍꯧꯖꯤꯛ ꯀꯔꯤ ꯀꯔꯤ ꯇꯝꯂꯤꯕꯀꯦ ꯀꯗꯥꯏꯗ ꯂꯩꯕꯒꯦ
ꯑꯦ ꯍꯧꯖꯤꯛ ꯃꯔꯨꯞ ꯃꯌꯨꯝ ꯌꯨꯝꯗ ꯂꯩꯔꯤ ꯑꯗꯣ ꯑꯗꯨꯝ ꯃꯗꯨ ꯀꯂꯥꯁ ꯐꯥꯏꯞ ꯀꯥꯔꯦ
ꯌꯥꯝꯐꯔꯦ ꯌꯥꯝꯐꯔꯦ ꯑꯉꯥꯡꯁꯤꯡꯁꯦ ꯈꯪꯍꯧꯗꯦ
ꯃꯥꯟꯅꯦ ꯃꯥꯟꯅꯦ ꯃꯔꯨꯞꯀꯤꯗꯤ ꯑꯍꯥꯟꯕ ꯐꯪꯕꯗꯣꯏ ꯏꯆꯥꯗꯣ ꯌꯨꯄꯥꯟꯗ ꯀꯩ ꯀꯩ ꯇꯧꯁꯦ ꯍꯥꯏꯅꯣ
ꯑꯈꯣꯏꯅ ꯄꯦꯟꯅꯕ ꯂꯣꯏꯅ ꯇꯧꯔꯗꯕꯅꯦ ꯃꯔꯨꯞ ꯃꯔꯨꯞ ꯍꯧꯖꯤꯛ ꯀꯥꯟꯁꯤꯕꯨ ꯃꯥꯟꯅꯦ ꯃꯥꯟꯅꯦ ꯍꯧꯖꯤꯛ ꯀꯥꯟꯁꯤꯕꯨ ꯃꯔꯨꯞ ꯁꯥꯒꯠꯂꯛꯄꯁꯤꯗ ꯀꯔꯤ ꯀꯔꯤ ꯏꯪꯁꯥꯡꯅ ꯍꯥꯎꯔꯤꯕꯒꯦ
ꯑꯁ ꯀꯥꯂꯦꯟ ꯊꯥ ꯌꯧꯔꯛꯄꯅꯦ ꯀꯩꯅꯕꯨ ꯍꯥꯎꯔꯨꯅꯤ ꯀꯥꯡꯁꯣꯏ ꯃꯉꯥꯏꯔꯦ ꯃꯔꯨꯞ ꯀꯥꯡꯁꯣꯏꯗꯩ ꯍꯦꯟꯕ ꯂꯩꯇꯔꯦꯗ
ꯃꯥꯟꯅꯦ ꯃꯥꯟꯅꯦ ꯃꯔꯨꯞ ꯍꯥꯎꯋꯦꯗꯅ ꯁꯥ ꯉꯛ ꯆꯥꯕꯗꯨ ꯍꯦꯛ ꯌꯥꯕ ꯅꯠꯇꯦꯗꯣ ꯊꯥꯎ ꯊꯨꯝꯁꯤꯁꯨ ꯁꯥꯒꯠꯂꯛꯑꯕꯅꯤꯅ ꯍꯧꯖꯤꯛꯇꯤ ꯄꯪꯆꯥ ꯃꯆꯥꯗꯕꯅ ꯐꯔꯦꯗ ꯃꯔꯨꯞ
ꯆꯨꯝꯃꯦ ꯏꯇꯥꯎ ꯆꯍꯤꯁꯨ ꯑꯉꯥꯡ ꯅꯠꯇꯔꯕꯅꯤꯅ ꯗꯤꯍꯦꯁꯦ ꯌꯥꯁꯤꯜꯂꯛꯇꯔꯦꯗ ꯃꯔꯨꯞ
ꯃꯥꯟꯅꯦ ꯃꯥꯟꯅꯦ ꯆꯥꯔꯨ ꯊꯛꯎꯕꯗ ꯈꯔ ꯌꯦꯡꯉꯒ ꯆꯥꯗꯔꯕꯗꯤ ꯕꯤꯄꯤꯅꯦ ꯀꯔꯤꯅꯦꯍꯦꯛꯇ ꯇꯧꯔꯛ ꯀꯗꯧꯔꯤꯕꯅꯤ ꯑꯅꯥꯕ ꯃꯌꯥꯝꯁꯤꯅ ꯌꯣꯝꯗꯅ ꯂꯩꯔꯕꯅꯦ ꯍꯧꯖꯤꯛ ꯀꯥꯟꯁꯤ
ꯃꯥꯟꯅꯦ ꯅꯍꯥ ꯑꯣꯏꯔꯤꯉꯩꯗ ꯆꯥ ꯁꯤꯟ ꯊꯛꯆꯤꯟꯈꯤꯕ ꯃꯌꯥꯝꯗꯣ ꯈꯪꯗꯔꯒꯁꯨ ꯑꯍꯜ ꯑꯣꯏꯔꯤꯉꯩꯗ ꯂꯣꯏꯅ ꯐꯨꯗꯣꯛꯂꯛꯀꯇꯣꯏꯅꯤꯗꯣ
ꯃꯥꯟꯅꯦ ꯃꯥꯟꯅꯦ ꯃꯔꯨꯞꯄꯨ ꯁꯉꯕꯗꯤ ꯑ ꯍꯛꯆꯥꯡ ꯁꯥꯖꯦꯟꯁꯦꯀꯁꯨ ꯈꯔ ꯈꯔ ꯇꯧꯕꯗꯤ ꯆꯠ ꯐꯩꯗ ꯈꯔ ꯈꯔ ꯇꯧꯔꯤꯕꯣ ꯍꯧꯖꯤꯛꯄꯨ
ꯍꯧꯖꯤꯛ ꯀꯥꯟꯁꯦ ꯃꯔꯨꯞ ꯃꯇꯝ ꯈꯔ ꯇꯧꯔꯝꯃꯤ ꯑꯃꯨꯛꯂꯦꯞ ꯑꯗꯣ ꯍꯟꯗꯛꯇꯤ ꯇꯧꯔꯒꯦꯅ ꯈꯜꯂꯤ ꯈꯟꯅ ꯈꯟꯅ ꯑꯗꯨꯝ ꯃꯇꯝꯁꯦ ꯍꯧꯖꯤꯟꯈꯤꯕ
ꯍ‌ꯣꯏꯅ‌ꯦ ꯁꯥꯖ‌ꯦꯟꯈꯔꯥ ꯇꯩꯕꯅꯗꯤ ꯐꯥꯕꯅꯤ ꯃꯔꯨꯞ ꯁꯥꯖ‌ꯦꯁꯤ ꯍ‌ꯦꯛ ꯌꯥꯎꯗꯔ꯭ꯥꯕꯗꯤꯀ‌ꯣ ꯍꯛꯆꯥꯡꯁꯤ ꯍ‌ꯦꯛꯇ ꯁ‌ꯣꯟꯗꯔꯥꯛꯏ ꯌꯥꯗꯦꯗ ꯑꯩꯈꯣꯁ‌ꯤ꯫
ꯏꯤ! ꯑꯗꯨꯅꯤ ꯍ‌ꯦ ꯅꫭꯏ ꯃꯔꯨꯞ ꯁꯥꯖꯦꯜ ꯇꯧꯗꯔ꯭ꯥꯗꯤ ꯅꫭꯡꯃꯥꯒꯤ ꯁꯨꯝ-ꯁꯨꯝ ꯆꯥꯔꯤ ꯊꯛꯂꯤ ꯃꯌꯥꯝꯁꯤ ꯅꫭꯏꯕꯗ ꯂꫭꯏꯝ ꯑꫭꯟ ꯊꫭꯔꯛ ꯇꫭꯏꯅꯤꯗ꯫
ꯃꯥꯅꯤ-ꯃꯥꯅꯤ ꯌꯥꯝ ꯆꯨꯝꯕ ꯋꯥꯐꯝꯅꯤ ꯃꯔꯨꯞꯄꯨ ꯑꯥ ꯁꯪꯂꯥꯕꯗꯤ ꯅꫭꯡꯐꯥꯗꫭꯛꯁꯨ ꯑꯩꯈꫭꯏ ꯔꫭꯝꯗ ꯀꫭꯏꯊꫭꯔꯛ ꯎ-ꯗꯅ꯫
ꯍꫭꯏ ꯃꯔꯨꯞ ꯑꯩꯁꯨ ꯑꯗꯨꯝꯅ ꯈꯜꯂꯤꯕꯅꯤ ꯃꯔꯨꯞ ꯍꫭꯏꯔꫭꯝꯗ ꯆꯠꯇ ꯎ-ꯗꯁꯨ ꯀꯨꯏꯔ‌ꯦ ꯅ‌ꯣꯡꯃꯥ ꯀ‌ꯣꯏꯊ‌ꯣꯛ ꯎꯁꯤꯔꯅ ꯑꯗꯨ ꯃꯔꯨꯞ ꯈꯟꯗꯛ ꯅꯤꯡꯊꯧꯀꯥꯕ ꯁꯤ ꯑꯩꯁꯨ ꯈꯔ ꯀꫭꯝꯒꯗꯕ ꯃꯥꯜꯂꯤ ꯑꯗꯨꯗ ꯅꫭꯏꯔꫭꯝꯗ ꯂꯥꯛꯀꯥꯗꯕ ꯂꯩ ꯆꯪꯁꯤꯟ ꯌꯧꯁꯤꯟ ꯂꯥꯛꯀꯦ ꯂꯥꯛ ꯑ-ꯒ ꯗꯤ꯫
ꯌꯥꯏꯌꯦ-ꯌꯥꯏꯌꯦ ꯃꯔꯨꯞ ꯃꯔꯨꯞꯅ ꯄꯥꯝꯕ ꯀꯥꯔꯤꯅꫭ ꯑꯍꯥꯎꯕ ꯑꯃ ꯍꯦꯛꯇ ꯊꫭꯡꯉꯝ ꯃꯒꯦ ꯃꯔꯨꯞꯅꯕꯨ ꯂꯥꯛꯀꯅꯤ ꯍꯥꯏꯔꯕꯗꯤ ꯍꯦꯛꯇ ꯁꯦꯝ ꯁꯥꯔꯝꯒꯗꯕꯅꯤ ꯃꯔꯨꯞ꯫
ꯍꫭꯏ-ꯍꫭꯏ ꯃꯔꯨꯞ ꯑꯗꯨꯏ ꯅꯨꯃꯤꯠꯇꯨꯗꯤ ꯑꯣꯛ ꯑꫭꯏꯅ ꯐꯖꯅ ꯊꫭꯡꯇꯥꯔꯦ ꯃꯔꯨꯞꯅ꯫
ꯃꯔꯨꯞ ꯂꯥꯛꯑꯕꯗꯤ ꯃꯗꯨꯗꯤ ꯏꯃꯨꯡ ꯃꯅꯨꯡꯒꯤ ꯃꯤꯁꯨ ꯈꯔ ꯌꯥꯎꯔꯛ ꯎꯗꯅ ꯎꯅꯗꯕꯁꯨ ꯀꯨꯏꯔꯦ ꯄꯨꯟꯅ ꯑꯝꯇꯪ ꯄꯨꯟꯅ ꯃꯤꯟꯅꯅꯕ꯫
ꯍꫭ-ꯍꫭꯏ ꯃꯔꯨꯞ ꯌꯥꯎꯔꯛꯀꯦ꯫
ꯑꯗꯨ ꯃꯔꯨꯞ ꯑꯈ‌ꯣꯏ ꯈꯛꯇꯪ ꯑꯈ‌ꯣꯏꯒꯤ ꯅꯍꯥꯁꯤꯡ ꯊꯥꯏꯅ ꯄꯨꯟꯈꯤꯕꯁꯤꯡꯗ‌ꯣ ꯑꯃꯨꯛꯇ‌ꯪ ꯄꯨꯜꯂꯒꯥ ꯀꯔꯥꯏꯗꯅ‌ꯣꯃꯥ ꯆꯠꯂꯥꯒꯥ ꯆꯥꯛꯆꯥ ꯍꯩꯖꯥꯅꯕ ꯑꯃꯨꯛꯇꯪ ꯇꯧꯕꯗꯤ ꯐꯥꯕꯅꯤ꯫
ꯃꯥꯅꯤꯅ‌ꯦ ꯆꯨꯝ- ꯆꯨꯝꯃꯤꯅ‌ꯦ ꯃꯥꯔꯨꯞ ꯑꯗꯨꯁꯨ ꯑꯗꯅ‌ꯦ ꯃꯌꯥꯝ ꯏꯃꯥꯟꯅꯕ ꯃꯌꯥꯁꯤꯒ ꯆꯥꯍꯤꯒꯤ ꯃꯥꯇꯨꯡ ꯏꯟꯅꯥ ꯃꯥ-ꯃꯥꯒꯤ ꯊꯕꯛ ꯆꯤꯟꯅꯒꯤꯕꯁꯤꯗꯀ‌ꯣ ꯄꯧ-ꯏ‌ꯁꯤ ꯏꯐꯥꯎ ꯐꯥꯎꯗꯔ꯭ꯦꯅ‌ꯦ ꯑꯩꯁꯨ꯫
ꯃꯥꯟꯅꯤ ꯃꯥꯟꯅꯤ ꯃꯔꯨꯞꯄꯨ ꯍꯧꯖꯤꯛ ꯁ‌ꯦꯜꯀꯥꯗꯤ ꯈꯔꯥ- ꯈꯔꯥ ꯊ‌ꯣꯛꯏꯕ ꯅꯠꯇꯔ‌ꯣ꯫
ꯑꯧ‌ ꯃꯔꯨꯞ ꯁ‌ꯦꯜꯗꯤ ꯈꯔꯥ -ꯈꯔꯥ ꯊ‌ꯣꯛꯏꯌ‌ꯦ ꯑꯗꯨ ꯃꯔꯨꯞꯇꯤ ꯀꯔꯝ- ꯀꯔꯝ ꯄꯥꯜꯂꯤꯒ‌ꯦ ꯍ‌ꯧꯖꯤꯛꯀꯥꯟꯁꯤꯕ‌ꯣ꯫
ꯃꯔꯨꯞ ꯑꯩꯁꯨ ꯁꯔꯀꯥꯔꯒꯤ ꯊꯕꯛ ꯑꯃꯥ ꯍꯥꯏꯕꯗ‌ꯣ ꯐꯪꯍꯧꯗꯔ꯭ꯥꯕꯅꯤꯅ ꯍꯧꯖꯤꯛꯀꯥꯟꯁ‌ꯦ ꯑ-ꯑ ꯆ‌ꯦꯛ ꯁꯨꯕ ꯆꯠꯂꯤꯌ‌ꯦ ꯆ‌ꯦꯛꯇ ꯕ‌ꯣꯔ‌ꯣ ꯃꯤꯁꯇꯔ꯭ꯤ ꯍꯥꯏꯕꯗ‌ꯣ ꯀꯥꯔ‌ꯦ ꯃꯔꯨꯞ ꯍꯧꯖꯤꯛꯀꯥꯟꯗꯤ ꯑꯗꯨꯅ ꯈꯔꯥꯗꯤ ꯐꯔ‌ꯦ꯫
ꯍ‌ꯣꯏꯗꯥ ꯃꯔꯨꯞ ꯕ‌ꯣꯔ‌ꯣ ꯃꯤꯁꯇꯔ꯭ꯤ ꯀꯥꯔꯥꯁꯨ ꯄ‌ꯩꯁꯥꯗꯤ ꯑ‌ꯗꯨꯝ ꯆꯥꯎꯅ ꯈꯔꯥ ꯑꯗꯨꯝ ꯂꯥꯛꯑꯝꯃꯅꯤꯗ꯫
ꯃꯥꯟꯅꯤ- ꯃꯥꯟꯅꯤ ꯖꯨꯒꯥꯂꯤ ꯑꯣꯏꯔꯤꯀꯥꯟꯗꯗꯤ ꯋꯒꯔ꯭ꯥꯕ ꯊꯕꯛ ꯅꯤꯗꯥ ꯕ‌ꯣꯔ‌ꯣ ꯃꯤꯁꯇꯔ꯭ꯤ ꯕ‌ꯣꯔ‌ꯣ ꯃꯤꯁꯇꯔ꯭ꯤ ꯀꯥꯔꯛꯄꯗꯒꯤꯗꯤ ꯍꯧꯖꯤꯛꯁ‌ꯦ ꯈꯔꯥꯗꯤ ꯀ‌ꯣꯝꯃ‌ꯦ ꯑꯗꯨꯕꯨ ꯀꯅꯥꯅ ꯃꯔꯨꯞ ꯖꯨꯒꯥꯂꯤ ꯁꯨꯕꯁꯤꯕꯁꯤꯅꯕꯨꯗꯤ ꯀꯌꯥꯝꯗꯤ ꯍ‌ꯦꯛ ꯅꯨꯡꯉꯥꯏꯅꯤ ꯄꯩꯁꯥ ꯈꯔꯥ ꯐ‌ꯪꯕꯒꯤ ꯍ‌ꯦꯛ ꯃꯁꯨꯕꯅꯤꯗ‌ꯣ꯫
ꯃꯥꯟꯅꯤ- ꯃꯥꯟꯅꯤ ꯑꯗꯨꯁꯨ ꯌꯥꯝ ꯆꯨꯝꯕ ꯋꯥꯐꯝꯅꯤ ꯀ‌ꯦꯝꯇ ꯈꯜꯂꯨꯅꯨꯗ ꯃꯔꯨꯞ ꯅꯥꯗ- ꯌ‌ꯦꯛꯇꯕ ꯌꯥꯎꯔꯥꯒ‌ ꯂ‌ꯣꯏꯔ‌ꯦ ꯅ‌ꯣꯡꯃꯥ ꯅꯠꯇꯔ꯭ꯥ ꯅ‌ꯣꯡꯃꯥꯗꯤ ꯄꯥꯏꯖꯔꯛꯆꯅꯤ ꯄꯩꯁꯥꯁꯨ꯫
ꯃꯥꯟꯅꯤ ꯃꯥꯟꯅꯤ ꯑꯅꯥꯕꯁꯤꯅ ꯍ‌ꯦꯛ ꯌꯥꯎꯗꯔ꯭ꯥꯒꯗꯤ ꯇꯥꯜꯂꯤꯕ ꯄꯩꯁꯥꯖ‍ꯦ ꯈꯔꯥ- ꯈꯔꯥ ꯇꯨꯡꯖꯤꯜꯂꯤꯕꯖ‌ꯦ ꯍꯌ‌ꯦꯡ ꯀꯥꯟꯅꯕ ꯑꯃꯗ ꯁꯤꯖꯤꯟꯅꯕ ꯌꯥꯕ ꯑꯅꯥꯕ ꯑꯃ ꯍ‌ꯦꯛ ꯌꯥꯎꯔꯥꯛꯄꯗ ꯅꯍꯟꯗꯒꯤ ꯊꯥꯜꯂꯤꯕ ꯄꯩꯁꯥ ꯃꯌꯥꯝꯖ‌ꯦ ꯄꯨꯂꯞ ꯍꯦꯛꯇ ꯊꯝꯒꯗꯧꯔꯤꯕꯅꯤ ꯍ‌ꯣꯁꯄꯤꯇꯥꯜꯗ꯫
ꯃꯥꯟꯅꯤꯅ‌ꯦ ꯑꯗꯨ ꯃꯔꯨꯞꯀꯤ ꯏꯃꯥꯒ ꯕꯥꯕꯥꯒꯕꯨ ꯃꯁꯥ ꯀꯜꯂꯤꯕ‌ꯣ ꯀꯃꯥꯟ ꯇꯧꯔꯤꯒ‌ꯦ꯫
ꯑꯥꯏꯁ ꯃꯈ‌ꯣꯛ꯫ ꯃ‌ꯣꯏꯅꯤꯗꯤ ꯌꯥꯝꯅ ꯀꯜꯂꯤꯗ ꯃꯔꯨꯞ ꯑꯩꯉꯣꯟꯗꯥꯕꯨꯒꯤ ꯍ‌ꯦꯟꯅ ꯃꯈ‌ꯣꯏꯅꯕꯨ ꯍꯦꯟꯅ ꯀꯜꯂꯤꯗ ꯊꯕꯛꯁ‌ꯦ ꯁꯨꯔꯨꯅꯨ ꯅ‌ꯣꯃꯨꯅꯨ‌ ꯍꯥꯏꯕ ꯌꯥꯗ‌ꯦ ꯅ‌ꯣꯡꯉꯥꯟꯕꯒ ꯍꯤꯡꯒ‌ꯣꯟꯗ ꯊ‌ꯣꯛꯈꯤꯅꯤ ꯀꯔꯤ ꯀꯔꯤꯅ‌ꯣ ꯍ‌ꯦꯛꯇ ꯊꯥꯕꯌꯥꯕ ꯃꯥꯅ- ꯃꯁꯤꯡ ꯊꯥꯕꯅ ꯀꯜꯂꯤꯕ꯫ ꯃꯔꯨꯞ ꯈ‌ꯣꯏꯒꯤꯗꯤ ꯏꯃꯥ-ꯄꯥꯕꯨꯡꯗ‌ꯣ ꯀꯝꯗꯧꯔꯤꯒ‌ꯦ꯫
ꯃꯔꯨꯞ ꯑꯈ‌ꯣꯏꯒꯤꯁꯨ ꯃꯁꯥ -ꯃꯥꯎ ꯑꯗꯨꯝ ꯀꯜꯂꯤꯗ ꯑꯗꯨꯕꯨ ꯑꯩ ꯈ‌ꯣꯏ ꯕꯥꯗꯨꯗꯤ ꯑ-ꯑ ꯁꯨꯒꯔ ꯀꯩꯅ‌ꯣꯠ ꯃꯁꯥꯗꯨ ꯈꯔꯥ ꯂꯩꯕꯅꯤꯅ ꯃꯥꯗꯨ ꯈꯔꯥꯗꯤ ꯁ‌ꯣꯜꯂꯤ ꯏꯃꯥꯕꯨꯗꯤ ꯀꯩꯁꯨ ꯇꯩꯗ‌ꯦꯗ꯫
ꯃꯥꯟꯅꯤ-ꯃꯥꯟꯅꯤ ꯌꯥꯝꯅ‌ ꯐꯩ ꯑꯗꯨ ꯃꫪꯨꯞ ꯑꯈꫭꯏꯒꯤ ꯑ-ꯂꯝꯗꯝ ꯁꯤꯅ ꯀꯨꯝꯍꯩ ꯍꯔꯥꯎꯕ ꯇꫭꯏꯕꯅꯦ ꯄꯩꯁꯥꯁꯤ ꯌꯥꯝꯅ‌ ꯆꯠꯄꯖꯥꯅꯤꯗ ꯆꯠꯅꯕꯤꯅꯦꯗ ꯌꯥꯎꯗꯕ ꯍꯦꯛ-ꯑ ꯌꯥꯗꯕꯒꯨꯝ ꯇꯧ꯫
ꯁꯤ ꯃꯥꯟꯅꯤꯅꯦ ꯁꯝꯅ ꯍꯥꯏꯔꯕꯗ ꯂꯥꯏ ꯍꯔꯥꯎꯕ ꯑꯃꯨꯛ ꯊꫭꯔꯛꯄꯗ ꯈꯨꯟꯒꯤ ꯂꯥꯏ ꯍꯔꯥꯎꯕꯁꯤ ꯍꯥꯏꯗꯅꯕꯨ ꯌꯥꯎꯗ ꯌꯥꯗꯦꯗ꯫
ꯃꯥꯟꯅꯤ-ꯃꯥꯟꯅꯤ ꯆꯩꯔꯥꯎꯕ ꯍꯥꯏꯕꯁꯤꯁꯨ ꯍꯦꯛ ꯑꯅꯤ ꯍꯦꯛ ꯊꫭꯛꯏ ꯌꯥꯎꯁꯪ ꯍꯦꯛ-ꯑ ꯃꯌꯥꯝ ꯃꯤꯒꯤꯅ ꯑꯃ ꯈꯛꯇꯪ ꯇꯧꯏ ꯑꯈꫭꯏꯒꯤꯅ‌ ꯍꯦꯛ ꯃꯌꯥꯝ ꯑꯃ ꯍꯦꯛꯇ ꯇꯧꯏ ꯅꯨꯃꯤꯠ꯫ ꯃꯔꯨꯞꯄꯨ ꯍꯧꯖꯤꯛ ꯅꯨꯡꯇꯤꯒꯤ꯫ ꯀꯔꯤ-ꯀꯔꯤ ꯇꯧꯔꯒ‌ ꯂꯦꯜꯂꯤꯕꯒꯦ꯫
ꯁꯤ ꯃꯔꯨꯞ ꯑꯩꯁꯨ ꯑꯍꯝ‌ ꯅꯨꯡꯇꯤꯒꯤ ꯁꯤꯡꯗ ꯌꯥꯗꯕꯅꯤꯅ ꯖꫭꯒꯥꯂꯤ ꯑꫭꯏꯔꯤꯌꯦ꯫
ꯃꯥꯟꯅꯤ -ꯃꯥꯟꯅꯤ ꯃꯔꯨꯞ ꯄꯩꯁꯥ ꯇꯥꯟꯕꯗ ꯆꯤꯜꯍꯥꯎ ꯊꯤꯕ ꯌꯥꯗꯦ ꯊꯕꯛ ꯁꯨꯕꯗ‌ ꯆꯤꯜꯍꯥꯎ ꯊꯤꯕ ꯌꯥꯗꯦ ꯃꯔꯨꯞ꯫
ꯃꯥꯟꯅꯤ ꯑꯗꯨ ꯃꯔꯨꯞ ꯑꯩ ꯀꯩꯅꫭꯝꯇ ꯍꯪꯅꯤꯡꯏꯝꯃꯤꯅꯦ ꯃꯔꯨꯞꯇꯁꯨ꯫
ꯍꯪꯉꫭ-ꯍꯪꯉꫭ ꯃꯔꯨꯞ ꯀꯔꯤ ꯍꯪꯅꯤꯡꯕꯒꯦ꯫
ꯍꯟꯗꯛꯀꯤ ꯂꯝꯇꯥ ꯊꯥꯒꯤ ꯂꫭꯍꫭꯡ ꯄꯟꯊꯥꯁꯤꯕꯨ ꯃꯔꯨꯞꯄꯨ ꯄꫭꯌꯦꯟ ꯅꫭꯡꯌꯦ ꯁꯤꯕꯨ ꯀꯋꯥꯏ-ꯀꯋꯥꯏ ꯇꯧꯕꯤꯒꯦ꯫
ꯑꯁ! ꯃꯔꯨꯞ ꯑꯗꯨ ꯑꯉꯛꯄ ꯑꯃꯅꯤ ꯁꯤꯟꯗꯤ ꯁꯤꯅꯒꯔꯦ ꯂꫭꯏꯗꯤ ꯂꫭꯏꯁꯤꯟ ꯒꯔꯦꯕꯨ ꯑꯁ ꯃꯠꯊꯥ‌ ꯌꯥꯝꯅ ꯁꯥꯈꯤꯕꯅꯤꯗ ꯃꯔꯨꯞ ꯃꯇꯥꯡꯗꫭ꯫
ꯑꯗꯨꯅꯤꯅꯦ ꯑꯈꫭꯏꯁꯨ ꯑꯩꯖꯨꯅꯤꯅꯦ ꯕꯥꯔꯇꫭꯟꯁꯤꯅ ꯂꯩꯔꯛꯀꯤ ꯈꯪꯅꯕꯒꯤ ꯀꯔꯤꯒꯤ ꯇꯧꯔꯛ ꯈꯤꯕꯖꯤꯅ ꯇꯧꯔꯛ ꯈꯤꯕꯖꯤꯅ ꯄꫭꯌꯦꯡꯗꯨ ꯄꯤꯗ ꯌꯥꯗꯇꯧ ꯈꯪꯅꯕꯅꯤꯅ꯫
ꯅ‌ꯦꯃꯥꯅ‌ꯦ ꯑꯈꯣꯏꯒꯤꯗ ꯍ‌ꯦꯛ ꯂꯥꯛꯑꯝꯃꯤꯕꯅꯤꯅ ꯆꯠꯇꯕꯗꯨꯗ ꯍ‌ꯦꯛ ꯐꯖꯗꯒꯨꯝꯇꯧ꯫
ꯑꯗꯨꯅꯤꯅ‌ꯦ ꯁꯠ ꯄ‌ꯣꯌ‌ꯦꯡꯗ ꯄꯤꯅꯕ ꯍ‌ꯣꯠꯅꯕꯗ ꯄꯩꯁꯥꯁꯤ ꯂꫭꯏꯕ ꯖꯥꯠꯅꯤꯗ ꯇꯥꯜꯂꯤꯕ ꯄꯩꯁꯥ ꯃꯌꯥꯝꯖ‌ꯦ꯫
ꯃꯥꯅꯤ- ꯃꯥꯅꯤ ꯌꯨꯝꯗ ꯄꯩꯁꯥ ꯊꫭꯛꯄꯗꯨꯁꯨ ꯏꯇꫭꯝꯇ ꯍ‌ꯦꯛ ꯉꯥꯏꯕꯅꯤꯅ ꯃꯤꯁꯨ ꯃꯤ-ꯃꯤꯒ ꯂꯩꯖꯗꯕꯅ‌ꯦ ꯄꯩꯁꯥꯁ‌ꯦ ꯇꯥꯜꯂꯨ- ꯇꯥꯜꯂꯨ ꯄꯩꯁꯥꯁ‌ꯦ ꯑꯗꫭꯝꯗ ꯈꯔ ꯆꯠ ꯑꯅꯕꯗ ꯈꯔ ꯆꯠ ꯇꯨꯡꯖꯤꯟꯕꯒ ꯉꯝꯕꯖꯥꯠ ꯅꯠꯇ‌ꯦꯗ꯫
ꯑꯗꯨꯅ‌ꯦ ꯑꯅꯥꯕ ꯌꯥꯎꯇꯕꯅ ꯖꫭꯏꯅꯩ ꯍꯥꯏꯔꯤꯖ‌ꯦ ꯍꯧꯖꯤꯛꯇ꯫
ꯃꯥꯅꯤ-ꯃꯥꯅꯤ꯫ ꯃꯔꯨꯞꯄꯨ ꯀꯔꯤ ꯏꯟꯁꯥꯡ ꯆꯥꯔꯕꯒ‌ꯦ ꯉꯥꯁꯤꯒꯤ ꯆꯥꯛ ꯆꯥꯕꯤꯔꯕꯔ꯭ꯣ꯫
ꯔꯨꯞ ꯑꯩ ꯉꯁꯤꯗꯤ ꯆꯥꯛꯆꯗ꯭ꯔꯤꯌ‌ꯦ ꯑꯉꯥꯡꯁꯤꯡꯅ ꯊꫭꯡꯗꯤ ꯊꫭꯡꯉꯥ ꯂꫭꯏꯗꯔ꯭ꯤꯌ‌ꯦ ꯃꯔꯨꯞ ꯫
ꯀꯔꯤ ꯏꯟꯁꯥꯡ ꯍꫭꯠꯅꯕꯤꯔꯒ‌ꯦ ꯈꯪꯕꯔ꯭ꯣ ꯃꯔꯨꯞ꯫
ꯑꯩ ꯆꯪꯌ‌ꯦꯡ ꯍꯪꯉꯨꯕꯗꯗꯤ ꯀꯥꯡꯁꫭꯏ ꯊꫭꯡꯅ‌ꯦꯗꯤ ꯍꯥꯏꯍꯧꯕꯅꯤ ꯑꯗꯨ ꯈꯪꯗ‌ꯦ ꯀꯥꯡꯁꫭꯏꯈꯠꯇ ꯇꯧꯔꯝꯗꫭꯔꯤꯕꯔ꯭ꯥ ꯀꯔꯤ- ꯀꯔꯤ ꯍꯥꯞꯄꯝ ꯗꫭꯔꯤꯃꫭ ꯈꯪꯗ‌ꯦꯅꯍ‌ꯦ꯫
ꯌꯥꯝꯐꯩ- ꯌꯥꯝꯐꯩ ꯃꯔꯨꯞ ꯑꯆꯝꯕꯁꯨ ꯈꯔ- ꯈꯔ ꯆꯥꯒꯗꯕꯅꯤ ꯑꯈꯣꯏꯒꯤꯗꯤ ꯉꯁꯤ ꯑꯉꯥꯡꯁꯤꯡ ꯂꯥꯛꯏꯅ ꯀꯔꯤꯅꫭ ꯑꯍꯥꯎꯕ ꯑꯃ ꯊꫭꯡꯉꯤꯅ ꯃꫭꯏ ꯊꯧꯍꯧꯕꯅꯤ ꯑꯁꯤꯗ꯫
ꯃꯔꯨꯞꯀꯤ ꯑꯉꯥꯡ ꯅꯨꯄꯤ ꯀꯔꯤ ꯀꯔꯥꯡꯗꯨꯕꯨ ꯅꯌ‌ꯦꯛꯄ ꯀꯩꯁꯨ ꯊꫭꯏꯗꫭꯛꯄ ꯇꯧꯗꯕꯔ꯭ꯣ ꯍꯧꯖꯤꯛꯄꯨ ꯀꯃꯥꯟ- ꯀꯃꯥꯟ ꯇꯧꯔꯤꯒ‌ꯦ꯫
ꯑꯅꯥꯕꯗꯤ ꯌꯥꯎꯗꯔ꯭ꯦ ꯃꯥꯁꯨ ꯊꯥ ꯁꯨꯖꯤꯟꯂꯛ ꯑꯕꯅꯤꯅ ꯊꯕꯛ ꯏꯪꯈꯥꯡꯁꯤ ꯀꯌꯥꯀꯟꯅꯗꯤ ꯁꯨꯍꯟꯗꯔ꯭ꯥꯕꯅꯤ꯫
ꯍꫭꯏ- ꯍꫭꯏ ꯃꯔꯨꯞꯅ ꯈꯔ ꯋꯕ ꯍꯥꯏꯗꯨ ꯈꯔ ꯋꯥꯇꯥꯔ‌ꯦ ꯍꯧꯖꯤꯛ ꯃꯇꯝꯁꯤꯗꯤ꯫
ꯃꯟꯅꯤ ꯃꯟꯅꯤ ꯃꯔꯨꯞ ꯃꯤꯔꯣꯜꯒ ꯂꯩꯖꯗꯕꯅꯦ ꯃꯤꯉꯣꯟꯗ ꯀꯅꯥꯗ ꯍꯥꯢꯔꯨꯅꯤ ꯃꯔꯨꯞ ꯑꯩꯅꯗꯤ ꯇꯧꯗꯅ꯫
ꯃꯥꯟꯅꯤꯅꯦ ꯃꯔꯨꯞꯀꯤ ꯊꯧꯗꯥꯡꯍꯥꯢꯖꯤ ꯇꯧꯗ ꯌꯥꯗꯕ ꯊꯧꯗꯥꯡꯅꯤꯅꯦ ꯑꯗꯨꯁꯨ꯫
ꯃꯥꯟꯅꯤ ꯃꯥꯟꯅꯤ ꯃꯔꯨꯞ ꯃꯔꯨꯞꯅ ꯂꯥꯛꯀꯅꯤ ꯍꯥꯢꯕ ꯃꯇꯝꯗꯣ ꯑꯩꯉꯣꯟꯗ ꯍꯦꯛꯇ ꯄꯥꯎ ꯄꯤꯕꯤꯔꯛꯎꯀꯣ ꯃꯔꯨꯞ ꯑꯩ ꯈꯧꯔꯥꯡꯅ ꯉꯥꯢꯔꯝꯗꯧꯔꯤꯕꯅꯤ ꯃꯔꯨꯞꯈꯣꯢꯕꯨ ꯎꯅꯤꯡꯕꯅ ꯈꯥꯡꯕ ꯉꯝꯗ꯭ꯔꯕꯅꯤ꯫
ꯍꯣ ꯍꯣꯢ ꯃꯔꯨꯞ ꯑꯩ ꯃꯇꯝꯗꯣ ꯌꯧꯔꯛꯉꯩꯗ ꯑꯗꯨꯝ ꯍꯥꯢꯔꯛꯑꯒꯦ ꯑꯩꯗꯤ ꯅꯤꯡ ꯅꯤꯡꯊꯧꯀꯥꯕ ꯅꯨꯃꯤꯠꯇꯕꯨ ꯂꯥꯛꯁꯤꯔ ꯈꯜꯂꯤꯌꯦ ꯃꯔꯨꯞ ꯅꯤꯡꯊꯧꯀꯥꯕ ꯅꯨꯃꯤꯠꯇ ꯑꯣꯢꯅ ꯂꯥꯛꯑꯒꯦ꯫
ꯑꯥ ꯅꯤꯡꯊꯧꯀꯥꯕ ꯅꯨꯃꯤꯠꯁꯤ ꯑꯣ ꯃꯔꯨꯞ ꯅꯤꯡꯊꯧꯀꯥꯕ ꯅꯨꯃꯤꯠꯁꯤ ꯑꯩ ꯌꯨꯝꯗꯁꯨ ꯂꯩꯅꯤ ꯃꯗꯨ ꯌꯥꯝꯅ ꯇꯥꯟ ꯆꯥꯔꯦ ꯃꯔꯨꯞꯅ ꯂꯥꯛꯑꯕꯗꯤ ꯍꯦꯛ ꯍꯥꯢꯔꯛꯑꯣ ꯑꯩ ꯉꯟꯇꯥꯅ ꯉꯥꯢꯔꯝꯂꯒꯦ꯫
ꯑꯣ ꯍꯣꯢ ꯃꯔꯨꯞ ꯑꯉꯥꯡ ꯅꯨꯄꯤ ꯄꯨꯔꯒ ꯄꯨꯟꯅ ꯍꯦꯛ ꯂꯥꯛꯑꯒꯦ ꯃꯔꯨꯞꯁꯨ ꯎꯟꯅꯗꯕ ꯀꯨꯢꯔꯕꯅꯤꯅ
ꯃꯥꯟꯅꯤ ꯃꯥꯟꯅꯤ ꯃꯔꯨꯞ ꯁꯤꯗ ꯀꯔꯤ ꯀꯔꯤꯅꯣ ꯍꯣꯢ ꯍꯦꯛ ꯆꯥꯃꯤꯟꯅꯔꯒ ꯑꯋꯥ ꯅꯨꯡꯉꯥꯢ ꯋꯥꯔꯤ ꯇꯝꯊꯣꯛ ꯇꯝꯖꯤꯟ ꯈꯔ ꯇꯧꯗ꯭ꯔꯕꯗꯤ ꯄꯨꯟꯁꯤꯔꯣꯜꯁꯤ ꯈꯔ ꯌꯥꯎꯗ꯭ꯔꯕꯗꯤ ꯌꯥꯗꯦꯅꯦ ꯃꯔꯨꯞ ꯊꯕꯛ ꯉꯥꯛ ꯁꯨꯗꯨꯅ ꯄꯩꯁꯥ ꯉꯥꯛ ꯇꯥꯟꯗꯨꯅ ꯍꯦꯛ ꯂꯩꯕꯁꯨ
ꯃꯥꯟꯅꯤ ꯃꯥꯟꯅꯤ ꯍꯣ ꯍꯣꯢ ꯃꯔꯨꯞ ꯑꯗꯨꯗꯤ ꯅꯤꯡꯊꯧꯀꯥꯕ ꯅꯨꯃꯤꯠꯇꯨ ꯄꯨꯜꯂꯖꯦ ꯁꯨꯡꯁꯣꯢ ꯁꯣꯢꯗꯕꯤ ꯑꯩ ꯂꯥꯛꯑꯒꯦ
ꯍꯣ ꯍꯣꯢ ꯐꯔꯦ ꯐꯔꯦ ꯃꯔꯨꯞ ꯆꯥꯛ ꯆꯥꯊꯣꯛꯄꯤꯔꯨꯔꯣ ꯑꯩꯁꯨ ꯀꯔꯤ ꯀꯔꯤꯅꯣ ꯈꯔ ꯌꯦꯡꯉꯨꯈꯤꯒꯦ ꯑꯁꯥꯢꯗ
ꯑ ꯍꯣꯢ ꯃꯔꯨꯞ ꯃꯔꯨꯞ ꯄꯣꯊꯥꯅꯔꯖꯦ ꯊꯝꯃꯒꯦ ꯑꯣ ꯍꯣꯢ